ꯌꯥꯝ ꯐꯛꯇꯤ ꯌꯧꯁꯤꯨ ꯆꯥꯛ ꯆꯥꯔꯕꯣ
ꯆꯥꯔꯦ ꯅꯪꯗꯤ
ꯑꯩꯁꯨ ꯆꯔꯦ
ꯀ ꯏ ꯌꯥꯝꯝ ꯊꯒꯦ
ꯀꯩ ꯌꯦꯟꯖꯥꯡꯅꯣ ꯍꯥꯏꯔꯣ
ꯍꯣꯏ
ꯏꯟꯁꯥꯡꯗꯣ ꯍꯋꯥꯏ ꯊꯣꯡꯕ
ꯍ ꯊꯝꯕꯗꯉ
ꯕꯨꯖꯤꯌꯥꯒ ꯍꯋꯥꯏ ꯊꯣꯡꯕꯒ
ꯑꯥꯏ ꯆꯥꯎꯕꯗ ꯂꯔ ꯃꯅꯤꯅꯦ ꯑꯗꯨꯗ ꯑꯩꯈꯣꯏꯒꯤꯗꯤꯅꯦ ꯑꯍꯥꯎꯒꯤꯅꯦ ꯌꯦꯟꯊꯣꯡꯉꯤ
ꯌꯥꯝ ꯍꯥꯎꯦ ꯀꯣ ꯑꯗꯨꯨꯗꯤ
ꯍ
ꯅꯪ ꯀꯩꯗꯧꯔꯤꯅꯣ
ꯑꯩ ꯀꯩꯁꯨ ꯇꯧꯗꯦ ꯁꯨꯝ ꯊꯝꯅꯤꯡꯃꯤ ꯅꯪꯗꯤ ꯅꯥ ꯍ
ꯊ
ꯍꯜꯂꯣ
ꯍꯥꯎ ꯑꯩꯗꯤ ꯁ ꯐꯝꯦ
ꯎꯝ ꯅꯇꯩ ꯀꯩꯀꯩ ꯊꯕꯛ ꯑꯛꯇ ꯂꯩꯇ꯭ꯔꯕꯣ ꯇꯧꯅꯕ
ꯂꯩꯌꯦ ꯅ ꯉꯥꯏꯍꯥꯛ ꯂꯩꯔꯒ ꯅꯣꯠꯁ ꯏꯒꯅꯤ ꯇꯨꯝꯒꯅꯤ ꯆꯥꯛ ꯆꯥꯒꯅꯤ
ꯁꯕ ꯌꯥꯃꯦ ꯊꯕꯛꯅ ꯊꯕꯛꯅ ꯈ꯭ꯋꯥꯡ ꯌꯣꯝꯃꯕ ꯃꯤ ꯃꯥꯜꯂꯦ
ꯋꯥꯔꯦꯗꯥꯏꯗꯤ
ꯀꯩꯒꯤꯦ ꯋꯥꯏꯕ
ꯍꯣꯁꯄꯤꯇꯥꯜꯗ ꯆꯠꯂꯨꯔꯦ ꯑꯗꯨꯒ ꯍꯜꯂꯛꯑꯦ ꯑꯗꯨꯒ ꯐꯝꯃꯤ ꯋꯥꯔꯦ
ꯉ ꯄ ꯆꯥꯕꯌꯥꯗ ꯉ ꯄ ꯆꯥ ꯔꯊꯅ
ꯄꯣꯊꯥꯗꯣꯏꯅꯦ ꯐꯣꯟ ꯆꯥꯔꯖꯁꯨ ꯌꯥꯎꯗꯕ
ꯎꯝ
ꯅꯟꯗꯤ ꯀꯩ ꯇꯣꯏꯗꯣ
ꯑꯩꯁꯨ ꯁꯨꯝ ꯐꯝꯂꯝꯝꯕꯅꯦ ꯀꯩ ꯇꯧꯗꯣꯏꯅꯣ ꯈꯪꯗ꯭ꯦꯅ
ꯀꯩꯇ ꯇꯧꯔꯣꯏꯗ꯭ꯔꯣ
ꯊꯕꯛꯄꯨꯗꯤ ꯉꯥꯏꯕ ꯑꯗꯨꯗ ꯁꯨꯝ ꯇꯥꯟꯅꯤꯡꯕ ꯍꯥꯏꯇꯥꯔꯥ ꯈꯪꯗꯦꯕꯀꯣ ꯇꯧ ꯂꯩꯕ ꯍꯥꯏꯇꯥꯔꯦꯅꯦ ꯑꯗꯨꯅꯤ ꯍꯣꯁꯄꯤꯇꯥꯜꯁꯦ ꯄꯕꯨ ꯀꯩ ꯇꯧꯔꯤꯅꯣ
ꯍꯣꯁꯄꯤꯇꯥꯜꯗ ꯗ꯭ꯌꯨꯇꯤ ꯆꯠꯂꯦ
ꯎꯝ ꯄꯨꯡ ꯀꯌꯥꯗꯒꯤꯦꯌꯥꯕꯣ
ꯄꯨꯡ ꯑꯅꯤꯗꯒꯤꯅ ꯄꯨꯡ ꯇꯔꯦꯠ ꯐꯥꯎ ꯑꯗꯨ ꯇꯔꯦ ꯇꯥꯁꯦ ꯀꯥꯟꯗꯍꯜꯂꯦ
ꯎꯝ ꯑꯥꯗ ꯀꯩ ꯀꯩ ꯇꯧꯔꯕ
ꯏꯥꯛ ꯀꯄꯦ ꯉ ꯄꯝꯃꯦ ꯑꯗꯨ ꯑꯗꯨꯅꯤ
ꯅꯨꯡꯉꯥꯏꯕ ꯑꯗꯨꯗ
ꯅꯨꯡꯉꯥꯏꯦ
ꯎꯝ ꯍꯣꯁꯦꯜꯒ ꯂꯩꯕ꯭ꯔꯣ ꯌꯨꯝꯗ ꯂꯩꯕ꯭ꯔꯥ
ꯍꯣꯁꯇꯦꯜꯗ ꯂꯩꯌꯦ
ꯂꯩꯕ ꯅꯨꯡꯉꯥꯏꯕ꯭ꯔꯥ
ꯨꯡꯉꯥꯏ ꯏꯇꯗꯁ ꯏꯁꯇꯦꯗ ꯂꯩꯕꯗꯤ ꯅꯣꯏꯁꯨ ꯀꯥꯏꯗ ꯂꯩꯒꯦ ꯅꯪꯗꯤ
ꯍꯥꯏꯗꯤ ꯔꯦꯟꯇ ꯂꯩ
ꯅ ꯔꯦꯟꯇ ꯂꯩꯕ ꯅꯨꯡꯉꯥꯏꯕ꯭ꯔꯣ
ꯎꯝ ꯅꯨꯡꯉꯥꯏ ꯁꯤꯗꯩꯗꯤ ꯊꯣꯛꯅꯤꯡꯉꯦ ꯊꯣꯛ ꯇꯨꯝꯅꯤꯡꯉꯦ ꯁꯤꯗꯗꯤ ꯂ ꯌꯥꯏ ꯍꯣꯁꯇꯦꯜꯒꯗꯤ ꯈꯔ ꯈꯦꯠꯅꯔ
ꯀꯝ ꯇ ꯊꯧ ꯄꯩꯗꯤ
ꯑꯦ ꯍꯣꯏ ꯋꯥꯔꯤꯦꯟꯗꯣ ꯌꯥꯝ ꯐꯠꯇꯕ꯭ꯔꯥ
ꯍꯣꯔꯇꯦꯟꯗꯤ ꯐꯩꯌꯦ ꯑꯃꯨꯛꯃꯨꯛ ꯐꯩꯌꯦ ꯑꯃꯨꯛꯃꯨꯛ ꯐꯠꯇꯦ ꯑꯗꯣ ꯑꯩꯈꯣꯏꯒꯤ ꯑꯣꯖꯥ ꯐꯠꯇꯦ
ꯑꯣ ꯋꯥꯔꯗꯦꯟꯅꯤ ꯐꯕ ꯑꯣꯖꯥ ꯐꯠꯇꯕ
ꯑ ꯑꯣꯖꯥꯗꯤ ꯐꯠꯇꯦ
ꯃꯣꯏꯒꯤ ꯑꯣꯖꯥꯒꯩꯗꯤ ꯀꯃꯥꯏ ꯀꯃꯥꯏ ꯇꯧꯒꯦ
ꯑꯣꯖꯥꯗꯤ ꯈꯪꯗꯦ ꯃꯤꯆꯪ ꯈꯥꯏꯔꯕ꯭ꯔ
ꯎꯝ ꯀꯩꯁꯨ ꯇꯧꯗꯦꯗ ꯗ ꯀꯣꯂꯦꯖ ꯀꯥꯔꯤꯌꯦ
ꯑꯣ ꯀꯩ ꯀꯣꯂꯦꯖꯇ ꯀꯥꯏꯅꯣ
ꯑꯩ ꯊꯧꯕꯥꯜꯗ
ꯅꯨꯡꯉꯥꯏꯕ꯭ꯔꯣ
ꯅꯨꯡꯉꯥꯏ ꯀꯣꯂꯦꯖ ꯀꯥꯕꯒꯤ ꯃꯍꯥꯎꯁꯤꯗꯤ ꯅꯪ ꯀꯣꯂꯦꯖ ꯀꯥꯗ꯭ꯔꯣ
ꯅꯨꯡꯉꯥꯏꯌꯦ
ꯍꯣꯏ ꯅꯨꯡꯉꯥꯏ ꯅꯪꯗꯤ ꯀꯣꯂꯦꯖ ꯀꯥꯗ꯭ꯔꯣ
ꯑꯩꯗꯤ ꯀꯣꯂꯦꯖ ꯀꯥꯗꯦꯗꯥ
ꯀꯩꯒꯤ
ꯑꯩꯗꯤ ꯅꯔꯁ ꯇꯝꯃꯦ ꯑꯗꯨꯅ ꯀꯣꯂꯦꯖ ꯀꯥꯗꯦ
ꯑꯣ ꯀꯂꯦꯖꯇꯨꯗꯤ ꯇꯝꯍꯧꯒꯦ ꯇꯝꯊꯣꯛꯀꯦ ꯂꯩꯇꯦ ꯑꯗꯨ ꯇꯧꯅ ꯇꯧꯅ
ꯁꯤ ꯂꯣꯏꯔꯒ ꯑꯣꯏꯅ ꯇꯝꯃꯒꯦꯅ
ꯎꯝ ꯅꯔꯁ ꯇꯝꯕꯗꯨꯕꯨ ꯀꯃꯥꯏ ꯀꯃꯥꯏ ꯇꯧꯒꯦ ꯋꯥꯔꯤ ꯃꯇꯦꯛ ꯑꯃ ꯂꯤꯔꯛꯎꯗꯅ
ꯅꯔꯁ ꯇꯝꯕꯁꯦ ꯌꯥꯝꯅ ꯑꯍꯥꯟꯕꯗꯗꯤꯅꯦ ꯌꯥꯝꯅ ꯅꯨꯡꯉꯥꯏꯕ ꯃꯥꯜꯂꯦ ꯑꯗꯨꯗꯨꯒ ꯑꯗꯨꯝ ꯂꯩꯔꯛ ꯑꯀꯥꯟꯗꯗꯤ ꯀꯩꯁꯨ ꯅꯨꯡꯉꯥꯏꯇꯦ
ꯎꯝ
ꯊꯕꯛ ꯃꯌꯥꯝ ꯌꯥꯝꯃꯦ ꯑꯦꯁꯥꯏꯟꯃꯦꯟ ꯃꯌꯥꯝ ꯇꯧꯋꯦ ꯅꯣꯠꯁꯨ ꯃꯌꯥꯝ ꯏꯌꯦ ꯗ꯭ꯌꯨꯇꯤꯁꯨ ꯊꯥꯏꯌꯦ ꯑꯗꯨꯅ ꯌꯥꯝ ꯋꯥꯏꯌꯦ
ꯁꯨꯇꯤ ꯊꯥꯕꯤꯌꯨꯀꯣ ꯍꯥꯏꯗ꯭ꯔꯣ ꯑꯗꯨꯗꯤ
ꯁꯨꯇꯤ ꯊꯥꯕꯤꯑꯣ ꯍꯥꯏꯌꯦ ꯊꯥꯕꯤꯗꯦ ꯑꯥ ꯅꯍꯥꯟ ꯊꯥꯏꯌꯦ ꯑꯗꯨꯒ ꯑꯃꯨꯛ ꯊꯥꯗ꯭ꯔꯦ ꯍꯧꯖꯤꯛꯇꯤ ꯍꯣꯁꯇꯦꯜꯗ ꯑꯃꯨꯛ ꯆꯪꯉꯦ ꯅꯍꯥꯟꯅ ꯊꯥꯕ ꯂꯣꯏꯈ꯭ꯔꯦ ꯎꯝ
ꯅꯨꯃꯤꯠ ꯀꯌꯥꯅꯤ ꯊꯥꯏꯅꯣ
ꯅꯨꯃꯤꯠ ꯁꯥꯕꯦꯟ ꯊꯥꯏꯌꯦ
ꯎꯝ ꯌꯨꯝꯗ ꯀꯩ ꯀꯩ ꯇꯧꯔ ꯂꯩꯕ
ꯎꯝ ꯌꯨꯝꯗ ꯂꯥꯏ ꯍꯔꯥꯎꯕ ꯌꯥꯎꯋꯦ ꯑꯗꯨꯒ ꯖꯒꯣꯏ ꯁꯥꯕ ꯌꯥꯎꯋꯦ ꯑꯗꯒꯤ ꯑꯥ ꯀꯣꯏꯕ ꯆꯠꯂꯦ ꯑꯗꯨꯃꯥꯏꯅ ꯑꯗꯨꯝ ꯇꯧꯔꯒ ꯂꯩꯌꯦ
ꯑꯗꯨꯗꯤ ꯌꯨꯝꯗꯁꯨ ꯅꯨꯡꯉꯥꯏꯔꯨꯕ ꯍꯣꯁꯇꯦꯜꯗꯁꯨ ꯋꯥꯔꯗꯦꯟ ꯐꯔꯅꯤꯅ ꯅꯨꯡꯉꯥꯏꯕꯗꯨ ꯑꯣꯏꯔꯦ
ꯑꯣꯏꯔꯦ ꯃꯌꯥꯝ ꯃꯌꯥꯝ ꯃꯌꯥꯝꯗꯤ ꯅꯨꯡꯉꯥꯏꯇꯦ ꯑꯇꯣꯞꯄ ꯆꯠꯄ ꯐꯪꯗꯕꯒꯤ ꯑꯗꯨꯒ ꯈꯔꯗꯤ ꯅꯨꯡꯉꯥꯏꯌꯦ
ꯎꯝ ꯀꯌꯥꯝ ꯋꯥꯠꯂꯤꯒꯦ ꯂꯣꯏꯒꯗꯕ
ꯎꯝ ꯍꯟꯇꯛ ꯂꯣꯏꯔꯅꯤꯗ ꯀꯨꯏꯔꯔꯣꯏ ꯈꯔ ꯂꯩꯔ ꯂꯣꯏꯔꯅꯤ
ꯎ ꯑꯗꯨꯗꯤ ꯂꯣꯏꯔꯀꯥꯟꯗ ꯏꯟꯇ꯭ꯔꯟꯗꯤ ꯀꯥꯏꯗ ꯄꯨꯗꯣꯏꯕ ꯀꯥꯃꯥꯏꯅ ꯇꯧꯗꯣꯏꯕ
ꯂꯣꯏꯔꯀꯥꯟꯗ ꯁ꯭ꯋꯥꯏꯗ ꯑꯦꯛꯁꯄꯔꯤꯌꯦꯟꯁ ꯇꯥꯟꯕꯒꯤ ꯈꯔ ꯀꯩꯅꯣ ꯇꯧꯔꯅꯤ ꯄꯨꯔꯅꯤ ꯑꯗꯨꯒ ꯃꯄꯥꯟꯗ ꯆꯠꯁꯤꯔꯥꯅ ꯈꯟꯕꯅꯦ ꯈꯪꯗꯦ
ꯄ ꯆ ꯌꯥꯗ ꯃꯥꯉꯗ
ꯀꯟ ꯆꯄ ꯌꯥ ꯈꯪꯗꯦꯗ ꯁꯤꯗ ꯇꯝꯕꯗꯣ ꯂꯣꯏꯔꯗꯤ ꯑꯥꯗ ꯇꯧꯅꯤꯡꯉꯦꯅꯦ
ꯊ ꯅꯨꯃꯤꯗ ꯍꯥꯏꯒ꯭ꯔꯕꯣ ꯆ ꯀꯌꯥꯅ
ꯑꯥ ꯍꯥꯏꯔꯦ
ꯌꯥꯔꯣꯛꯄꯔꯃꯗ
ꯌꯥꯔꯛꯑꯦ ꯀꯩꯅꯣ ꯇꯧꯋꯦ ꯎꯝ ꯑꯥꯗ ꯍꯣꯁꯇꯦꯜꯗ ꯂꯩꯔꯗꯤ ꯌꯥꯗꯤ ꯍꯥꯏꯌꯦ ꯑꯗꯣ ꯔꯦꯟꯇ ꯂꯩꯕꯗꯤ ꯌꯥꯗꯦ ꯍꯥꯏ
ꯑꯣ ꯍꯣꯏ ꯆꯠꯂꯦ ꯑ ꯎ ꯑꯗꯨꯑꯣꯏꯗꯤ ꯑꯦꯛꯁꯄꯤꯔꯤꯌꯦꯟꯁ ꯇꯥꯟꯗꯣꯏꯣ ꯇꯥꯟꯗꯣꯏꯣꯁꯗ ꯂꯩꯔꯗꯤ ꯌꯥꯏꯁꯤꯅꯦꯕ ꯍꯖ ꯀꯃꯅꯗꯤ ꯀꯅꯥ ꯀꯅꯥꯅ ꯆꯠꯇꯣꯏꯕ
ꯏꯃꯥꯟꯅꯕꯤꯁꯤꯗ ꯂꯩꯃꯤꯟꯅꯕ ꯀꯩꯀꯥ ꯆꯠꯁꯦꯅ ꯍꯥꯏꯕꯅꯤ ꯈꯪꯗꯦ
ꯎꯝ ꯎ ꯎ ꯊꯝꯕ ꯂꯣꯏꯁꯂꯗꯤ ꯑꯃꯨꯛꯀ ꯍ ꯅꯨꯡꯉꯥꯏꯔꯅꯤꯅꯦ
ꯎꯝ ꯑꯩꯪ ꯆꯥꯛ ꯆꯥꯔꯕꯣ
ꯑꯩ ꯆꯥꯛ ꯆꯥꯔꯦ
ꯎꯝ ꯑ ꯅꯣꯛꯅꯤꯡꯉꯦ ꯇꯧꯋꯤ
ꯋꯥꯏꯔꯦ ꯀꯣ ꯊꯥꯕ ꯆꯜꯣ ꯥꯏ ꯩꯅ ꯍꯥꯏ ꯌꯦ ꯇꯧ ꯆꯥꯏꯅ ꯍꯜꯗꯔꯣ
ꯀꯥꯎꯔꯣꯨꯔꯦ ꯎ ꯅꯪꯗꯤ ꯍꯧꯖꯤꯛꯀꯤ ꯑꯩꯈꯣꯏ ꯑꯦꯛꯖꯥꯝꯗꯤ ꯖꯨꯟ ꯖꯨꯂꯥꯏ ꯖꯨꯂꯥꯏꯅ ꯑꯥꯒꯁꯇ ꯇꯧꯒꯅꯤ ꯍꯥꯏꯌꯦ
ꯑꯝ ꯀꯨꯣꯏꯗ꯭ꯔꯦ ꯀꯣꯁꯨ ꯊ ꯑꯩ ꯀꯩꯗꯧꯅꯦꯣ ꯍꯥꯏꯁꯦ ꯂꯩꯔꯤꯁꯤꯅꯦ ꯑꯗꯨꯝ
ꯔꯦꯠꯇ ꯀꯩꯀꯩ ꯇꯧꯔꯒ ꯂꯩꯒꯦ
ꯂꯣꯏꯔꯝꯇꯗꯤꯅꯦ ꯀꯣꯂꯦꯖ ꯆꯠꯂꯨꯔꯗꯅ ꯀꯣꯂꯦꯖ ꯍꯜꯂꯛꯑꯒ ꯍꯦꯛ ꯌꯥꯝ ꯃꯝꯉꯨꯔꯒꯗꯤ ꯃꯝꯂꯨꯔꯦ ꯑꯗꯨꯖꯅ ꯑꯗꯨꯝꯃꯝꯗ꯭ꯔꯒꯗꯤ ꯄꯣꯊꯥꯔꯅꯤ ꯑꯗꯨꯒ ꯆꯥꯛ ꯏꯁꯤꯡ ꯊꯣꯡꯉꯅꯤ ꯀꯣꯂꯦꯖꯀꯤ ꯀꯩꯀꯩ ꯍꯥꯏꯔꯛꯄ ꯈꯣꯠꯄ ꯂꯩꯔꯗꯤ ꯑꯗꯨ ꯀꯩꯀꯩꯗꯣ ꯈꯔ ꯂꯣꯏꯁꯜꯂꯅꯤ ꯑꯗꯨꯒ ꯑꯗꯨꯃꯥꯏꯅ ꯑꯗꯨꯝ ꯂꯩꯔꯦ ꯄꯣꯊꯥꯕ ꯑꯣꯏꯔꯣ ꯇꯨꯝꯕꯔꯣ ꯑꯗꯨꯃꯥꯏꯅ ꯑꯗꯨꯝ ꯇꯧꯔꯅꯤ ꯊꯕꯛ ꯂꯩꯔꯒꯗꯤ ꯊꯦꯡꯉꯕꯣ ꯃ ꯔ ꯉꯥꯏꯗꯉ ꯊꯣꯛꯄꯁꯨ ꯐꯪꯕ ꯆꯠꯄꯁꯨ ꯐꯪꯕ ꯂꯥꯡꯕꯁꯨ ꯐꯪꯕ
ꯎꯝ
ꯒꯤꯇꯤꯟꯕꯉꯥꯏꯔꯦ
ꯅꯨꯡꯉꯥꯏꯔꯝꯃꯅꯤ ꯅꯣꯏꯗꯤ ꯋꯥꯔꯗꯦꯟꯁꯨ ꯂꯩꯇꯦ
ꯋꯥꯔꯗꯦꯟꯗꯒꯤ ꯍꯦꯟꯕꯤ ꯃꯥ ꯁꯤꯗꯤ ꯌꯨꯝꯃꯨ ꯂꯩꯗꯅ ꯑꯗꯨꯗꯤꯅꯦ ꯐꯠꯇ ꯆꯠꯅꯤꯡꯉꯣ ꯊꯦꯡꯅꯕ ꯈꯤꯇꯪ ꯊꯦꯡꯅꯒ ꯍꯜꯂꯛꯄꯒꯤꯁꯨꯅꯦ ꯇꯧꯔꯛꯑꯅꯤꯥꯏ ꯆꯠꯂ ꯑꯗꯨ ꯑꯗ ꯑꯍꯥꯡꯔꯥꯡ ꯀꯥꯏ ꯆꯠꯂꯨꯏꯅꯣ ꯀꯩꯗꯧꯕ ꯆꯠꯂꯨꯏꯅꯣ ꯑꯝ ꯊꯦꯡꯉꯛꯄꯅꯣ ꯍꯥꯏꯗ꯭ꯔꯁ ꯑꯩ ꯅꯪ ꯀꯌꯥꯕꯨ ꯆꯠꯂꯣ ꯍꯥꯏꯒꯦ ꯑꯩ ꯍꯥꯏ ꯑꯗꯨ ꯇꯧꯔꯛꯑꯅꯤ
ꯑꯩꯗꯤ ꯍꯣꯁꯇꯦꯜꯗ ꯂꯩꯅꯤꯡꯗꯦ ꯍꯣ ꯍꯣꯂꯦꯟ ꯑꯇ ꯑꯣꯏꯅ ꯂꯩꯅꯤꯡꯉꯦ
ꯍꯦꯟꯇ ꯂꯩꯗꯣ ꯃꯤ ꯅꯨꯡꯉꯥꯏꯔꯗꯤ ꯅꯨꯡꯉꯥꯏꯗꯨꯅꯤꯗ ꯅꯨꯡꯉꯥꯏꯇ꯭ꯔꯗꯤ ꯅꯨꯡꯉꯥꯏꯇꯦꯕ ꯁꯤꯗ ꯂꯩꯔꯤꯗꯣ ꯍꯣꯏ ꯅꯨꯡꯉꯥꯏꯗꯦ ꯍꯥꯏꯕꯗꯤ ꯌꯥꯗꯤ ꯅꯕꯨꯗꯤꯅꯨꯡꯉꯥꯏꯇꯦꯁꯨ ꯌꯨꯝꯕꯨꯗꯨꯗꯤ ꯈꯔ ꯅꯨꯡꯉꯥꯏꯇꯕꯅꯤꯀꯣ ꯆꯠꯊꯣꯛꯕ ꯀꯥ ꯍꯥꯟꯅ ꯅꯨꯡꯉꯥꯏꯕ ꯑꯣꯏꯔꯦ
ꯑꯦꯛꯖꯥꯝꯗꯤ ꯊꯥꯈ꯭ꯔꯕꯣ
ꯎꯝ ꯀꯣꯏꯁꯦꯖꯝ ꯐꯥꯠ ꯔꯦ
ꯑꯦꯛꯖꯥꯝ ꯇꯧꯗ꯭ꯔꯤꯕꯣ
ꯀꯩꯖꯥ ꯂꯣꯏꯈ꯭ꯔꯦ ꯍꯟꯗꯛ
ꯎꯝ
ꯑꯗꯨꯁꯨ ꯑꯋꯥꯕ ꯃꯈꯜꯅꯨꯡꯉꯥꯏ ꯅꯨꯡꯉꯥꯏ ꯚ ꯍꯥꯏꯔꯁꯦ ꯑꯩꯈꯣꯏ ꯈꯤꯇꯪꯗꯤ ꯑꯗꯨ ꯅꯨꯡꯉꯥꯏ ꯑꯗꯣ ꯌꯥꯝꯅ ꯅꯨꯡꯉꯥꯏꯕꯗꯤ ꯍꯥꯟꯅꯗꯤ ꯀꯣꯂꯦꯖ ꯀꯣꯂꯦꯖ ꯀꯣꯂꯦꯖꯇ ꯂꯩꯔꯒ ꯊꯥꯅꯕ ꯌꯥꯔꯝꯃꯦ ꯗ꯭ꯔ ꯍꯗꯤꯗꯒꯤ ꯍꯥꯏꯒꯖꯕ ꯈꯛꯇꯪ ꯅꯨꯡꯉꯥꯏꯇꯦ ꯑꯇꯣꯞꯄ ꯀꯣꯂꯦꯖꯇ ꯆꯠꯂ ꯊꯥꯕꯅꯤꯅ
ꯍꯟꯗꯛꯇꯤ ꯆꯦꯛꯁꯜꯂꯦ ꯍꯥꯏꯔꯦꯀꯣ
ꯍꯣꯏ ꯆ ꯆꯥꯎꯁꯜꯂꯦ ꯐꯣꯟ ꯇꯧꯁꯣꯟꯕ ꯌꯥꯗꯦ ꯌꯥꯗꯦꯅ ꯇꯧꯔ ꯑꯗꯨꯗꯤ ꯑꯗꯨꯒ ꯑꯩꯈꯣꯏꯅ ꯌꯥꯗꯦ ꯍꯥꯏꯔꯒꯁꯨ ꯁꯨ ꯑꯗꯨꯝ ꯄꯨꯁꯜꯂꯦꯗꯅ ꯐꯣꯟꯗꯣ
ꯎꯝ
ꯆꯜꯂꯦ ꯍꯥꯏꯔꯒꯁꯨ ꯀꯃꯥꯏ ꯍꯥꯏꯅꯤ ꯑꯦ ꯃꯌꯥꯝ ꯑꯦ ꯐꯣꯡꯅ ꯄꯨꯊꯣꯛꯑꯒ ꯍꯥꯡꯃꯕ ꯑꯃ ꯌꯥꯕꯗꯨꯗꯤ ꯀꯩꯁꯨ ꯌꯥꯈꯤꯗ꯭ꯔꯦꯕ
ꯎꯝ
ꯑꯗꯨꯅ ꯈꯔꯗꯤ ꯑꯗꯨꯝ ꯅꯨꯡꯉꯥꯏꯇꯦ ꯑꯗꯣ ꯍꯥꯏꯅ ꯍꯥꯏꯅꯗꯤ ꯑꯗꯨꯝ ꯂꯣꯏꯁꯟꯈ꯭ꯔꯦ ꯑꯦꯛꯖꯥꯝꯁꯨ
ꯐꯔꯦ ꯅꯪ ꯑꯦꯛꯖꯥꯝ ꯂꯣꯏꯈꯤꯕꯗꯨꯅ ꯋꯥꯏ ꯁꯪꯝ ꯑꯃꯅꯤꯅꯤ
ꯎꯝ ꯀꯣꯂꯦꯖꯇꯨ ꯂꯣꯏꯗꯧꯁꯨ ꯀꯨꯏꯗ꯭ꯔꯦ ꯁꯤꯁꯨ ꯆꯠ ꯂꯣꯏꯁꯤꯜꯂꯒ ꯑꯝꯇꯪ ꯌꯨꯝꯗꯨꯗ ꯅꯨꯡꯉꯥꯏꯅ ꯃꯖꯥ ꯇꯧꯔ ꯂꯩ ꯅ ꯀ
ꯍꯣꯏ ꯑꯩꯁꯨ ꯈꯜꯂꯦ ꯁꯤꯗ ꯁꯤ ꯂꯣꯏꯔ꯭ꯔꯗꯤ ꯌꯨꯝꯗ ꯅꯨꯡꯉꯥꯏꯅ ꯂꯩꯕ ꯌꯥꯔꯦꯅ
ꯎꯝ
ꯅꯤꯡꯉꯦ ꯌꯨꯝꯗ
ꯅꯣꯏꯒꯤ ꯉꯛꯁ ꯇꯧꯔꯗꯁꯨ ꯋꯥꯗꯤ ꯋꯥꯔꯝꯅꯤꯀꯣ
ꯑꯁ ꯋꯥꯏꯑꯦ ꯅꯨꯡꯉꯥꯏꯇꯦ ꯀꯗꯥꯏꯗꯒꯤ ꯇꯨꯝꯕ ꯐꯪꯗꯦ ꯅꯥꯏꯠꯀ ꯇꯥꯔꯗꯤ ꯇꯨꯝꯗ꯭ꯔꯦ
ꯥꯏ ꯇꯥꯈ꯭ꯔꯕ
ꯇꯥꯈ꯭ꯔꯦ ꯇꯨꯝꯗ꯭ꯔꯦ ꯗꯨꯀꯥꯟꯗꯗꯤ
ꯀ ꯀꯅꯤ ꯇꯒꯦ
ꯑꯁ ꯊꯥ ꯑꯃ ꯃꯈꯥꯏ ꯑꯅꯤ ꯃꯌꯥꯗꯥꯏꯗ
ꯑ ꯩꯅ ꯁꯗ ꯑꯣꯣꯏ ꯅꯥꯏꯠ ꯑꯃꯨꯛ ꯊꯥꯕ ꯂꯣꯏꯔꯒ ꯍꯧꯖꯤꯛ ꯑꯃꯨꯛ ꯊꯥꯔ ꯑꯇꯣꯞꯄꯗ ꯑꯃꯨꯛ ꯊꯥꯏꯕ
ꯑꯥ ꯑꯥ ꯂꯥꯏꯏꯠ ꯆꯠꯄ ꯂꯣꯏꯔꯒ ꯍꯧꯖꯤꯛ ꯅꯨꯡꯊꯤꯟꯗ ꯑꯃꯨꯛ ꯆꯠꯂꯤꯕ
ꯎ ꯍꯥꯏ ꯀꯦ
ꯎꯝ ꯄꯥꯏ ꯑꯣꯏꯣꯏꯕ
ꯍꯜꯂꯣ
ꯍꯥꯥꯎ
ꯅꯣꯏꯒꯤ ꯀꯌꯥꯝ ꯀꯨꯏꯅ ꯊꯥꯈꯤꯅꯤ ꯍꯥꯏꯁꯦ
ꯑꯦꯛꯖꯥꯝ ꯂꯣꯏꯗ꯭ꯔꯤꯐꯥꯎ ꯊꯥꯒꯅꯤ ꯍꯥꯏꯌꯦ ꯈꯪꯗꯦ ꯑꯦꯛꯖꯥꯝ ꯇꯧꯔꯝꯗꯥꯏꯐꯥꯎ ꯊꯥꯒꯅꯤ ꯑꯩ
ꯑꯦ ꯑꯗꯨꯗꯤ ꯑꯦꯛꯖꯥꯝꯗꯤ ꯊꯥ ꯑꯃꯅꯤ ꯈꯣꯠꯂꯤꯗꯥꯏꯅꯦ
ꯋꯥꯠꯂꯤꯌꯦ ꯑꯗꯨꯗꯤ ꯌꯥꯝ ꯀꯨꯏꯔꯗ꯭ꯔꯣ
ꯑꯁ ꯀꯨꯏꯔꯦ ꯑꯗꯨꯗꯤ ꯍꯥꯏꯔꯦ ꯌꯦꯡꯉꯨꯗꯨꯅ ꯆꯠꯂꯔꯒꯦ ꯋꯥꯔꯦ ꯀꯜꯂꯦ ꯌꯥꯝꯅ ꯀꯨꯏꯁꯤꯜꯂꯛꯇ꯭ꯔꯦꯅ ꯍꯥꯏꯔꯒ
ꯎꯝ ꯑꯩꯈꯣꯏ ꯍꯥꯏꯌꯦ ꯑꯗꯣ ꯌꯥꯗꯦ ꯑꯗꯨꯝ ꯊꯥꯒꯅꯤ ꯍꯥꯏ
ꯑꯣ
ꯑꯣꯏꯣꯏꯔ ꯑꯗꯨ ꯇꯧꯕ ꯀꯥꯟ ꯍꯌꯦꯡ ꯑꯦꯛꯖꯥꯝꯅꯦ ꯍꯥꯏꯕꯗꯣ ꯑꯗꯨꯐꯧ ꯊꯥꯈꯤꯅꯤ ꯎꯝ
ꯎ ꯌꯥꯝ ꯈꯔ ꯈꯔ ꯌꯦꯡꯉꯒ ꯇꯧ
ꯎꯝ ꯀꯩꯅꯣ ꯈꯪꯗꯦꯗ ꯃꯣꯏꯅ ꯑꯗꯨꯝ ꯁꯨꯃꯥꯏꯅ ꯇꯧꯍꯜꯂ